ꯍꯜꯂꯣ ꯑꯣ ꯇꯥꯕ꯭ꯔꯣ
ꯍ
ꯑ ꯀ ꯇꯧꯔꯒꯁ ꯎ ꯉꯜꯂꯤꯅꯦ
ꯇꯝꯔ
ꯎꯝ ꯕꯣꯒ ꯌꯦꯡꯉꯣꯏꯕ
ꯌꯦꯡꯕ ꯉꯝꯗ꯭ꯔꯦ
ꯑ ꯌꯥꯝ ꯇꯨꯝꯅꯤꯡꯕ ꯃꯥꯜꯂꯦꯀꯣ ꯈꯣꯟꯁꯦ
ꯚꯤꯗꯤꯑꯣ ꯌꯦꯡꯉ ꯌꯦꯡꯉ ꯇꯨꯝꯅꯤꯡꯉꯦ
ꯎꯝ
ꯀꯩꯀꯩ ꯇꯧꯔꯦ
ꯅꯪꯗꯤ ꯀꯔꯤꯁꯇꯗ ꯀꯔꯤꯁ ꯆꯥꯎꯥ
ꯉꯁꯤꯗꯣ ꯁꯣꯏꯕꯨꯝ ꯑꯣꯏꯅ ꯆꯥꯏ ꯁꯤꯗꯤ
ꯑꯣ ꯍꯥꯎꯔꯅꯤ
ꯑꯦ ꯍꯥꯎꯇꯦꯗ
ꯎꯄꯥꯏ ꯂꯩꯇꯕꯒꯤ ꯆꯥꯕꯒꯤ ꯋꯥꯅꯦ
ꯕꯣ ꯌꯦꯡꯏꯔꯣ ꯅꯪꯗꯤ
ꯌꯦꯉ ꯇ ꯕꯥꯜ ꯌꯦꯡꯉꯒ ꯀꯥꯟꯅꯕ ꯂꯩꯇꯦ
ꯑꯣ
ꯅꯠꯇ꯭ꯔꯣ
ꯃꯅꯦ
ꯅꯪꯒꯤ ꯅꯨꯄꯥ ꯃꯔꯤꯗꯣ ꯎꯅꯗꯦ
ꯎꯝ
ꯅꯪꯒꯤ ꯅꯨꯄꯥ ꯃꯔꯤꯗꯨ ꯎꯅꯗꯦꯕ ꯎꯅꯗꯕ꯭ꯔꯥ ꯍꯥꯏꯕ
ꯎꯅꯗꯦ
ꯀꯩꯒꯤ ꯎꯅꯗꯕ
ꯇꯉꯥꯟ ꯇꯣꯉꯥꯟꯟ ꯂꯥꯏꯟ
ꯎꯝ ꯅꯨꯄꯥ ꯃꯔꯤ ꯀꯣꯛꯑꯕ ꯍꯥꯏꯁꯦ ꯐꯥꯒꯤꯗꯤ ꯅꯠꯇꯦꯀꯣ
ꯐꯒꯤ ꯇꯣꯏꯕꯅꯤꯍꯦ ꯀꯣꯏꯗꯦ
ꯀꯣꯏꯔꯝꯒꯅꯦ
ꯀꯣꯏꯗꯦ
ꯑꯣꯏꯔꯝꯒꯅꯦꯕ
ꯐꯥꯒꯤ ꯑꯣꯏꯔꯝꯃꯤꯕ
ꯎꯝ ꯐꯒꯤꯅꯦ ꯐꯒꯤ
ꯎ ꯈꯩꯗꯦꯗ
ꯎꯝ
ꯐꯥꯒꯤ ꯑꯣꯏꯕ꯭ꯔꯥ ꯁꯤꯡꯕ ꯑꯣꯏꯕ꯭ꯔꯥ
ꯐꯒꯤꯅꯦ
ꯀꯩꯅꯣꯕ ꯋ ꯇꯞꯅ ꯉꯥꯡꯂꯤꯗꯣ
ꯎꯝ
ꯍ
ꯃꯤ ꯇꯨꯝꯈ꯭ꯔꯕ
ꯑꯥ
ꯀꯟꯅ ꯅꯨꯡꯉꯥꯟꯕꯗ ꯅꯨꯡꯉꯥꯏꯇꯦꯕ
ꯑ ꯇꯨꯃꯕ ꯉꯜꯂꯦꯅꯤ ꯑꯗꯨꯗ
ꯎꯝ
ꯑꯁ ꯉꯥꯟꯅꯤ ꯉꯥꯟꯅꯕꯅꯦ ꯄꯨꯡ ꯇꯔꯥ ꯌꯧꯔꯕꯅꯦ ꯇꯃ ꯇꯝ ꯌꯧꯔ
ꯖꯅꯦ
ꯎꯝ
ꯇ ꯌꯉꯅꯒꯦ
ꯌꯨꯝ ꯇꯨꯝꯅꯤ ꯇꯨꯝꯅꯤꯡꯕꯅꯦ ꯀꯩ ꯃꯩꯊꯦꯜ ꯑꯣꯏꯅ ꯆꯥꯔꯦꯁꯤꯗꯤ
ꯑ
ꯂꯨꯒ
ꯁꯈ꯭ꯔꯤ
ꯁꯧꯒꯔꯤ ꯑꯣ ꯍ꯭ꯔ ꯏꯦ
ꯍꯗ
ꯍꯧꯕꯅꯦ
ꯀ
ꯁꯧꯒꯔꯤ ꯁꯧꯒ꯭ꯔꯤꯗꯣ ꯑꯩ ꯌꯥꯝ ꯄꯥꯝꯕꯅꯦ ꯆꯥꯅꯤꯡꯕ ꯗꯣ ꯆꯕ ꯐꯪꯗꯕ
ꯀꯦ
ꯑꯗꯣ ꯆꯥꯕ ꯐꯪꯗꯕꯗꯣ ꯀꯩꯒꯤ ꯑꯣꯏꯅ
ꯊꯔ ꯍꯗꯔ ꯂꯩꯄꯁꯤ
ꯃꯅꯤꯄꯨꯔ ꯂꯩ ꯂꯩꯔ ꯏꯐ ꯑꯗꯨ ꯅꯪꯦ
ꯎꯝ
ꯅꯪꯗꯤ ꯀꯥꯏꯗ ꯂꯩꯕꯣ ꯍꯥꯏꯁꯦ
ꯑꯩꯗꯒꯤ ꯌꯨꯝꯗꯥꯔꯦꯟꯅ
ꯌꯨꯝ ꯍꯥꯏꯕꯗꯣ ꯀꯥꯏꯗꯅꯣ ꯍꯥꯏꯕꯅꯦ
ꯑꯩ ꯈꯨꯠꯇ
ꯑꯥꯂꯤꯕ ꯅꯨꯡꯉꯥꯏꯕ꯭ꯔꯅꯦ ꯈꯟꯗꯦ
ꯍꯣꯏ
ꯎꯝ ꯅꯨꯄꯥ ꯃꯔꯤ ꯀꯣꯛꯏꯕꯅꯤꯅ ꯅꯨꯡꯉꯥꯏꯒꯅꯦꯕ
ꯍ
ꯎꯝ
ꯄꯩꯁꯥ ꯌꯥꯝ ꯄꯥꯏꯔꯕ ꯃꯇꯨꯡꯅꯤ ꯁꯣꯝꯒꯤ ꯅꯨꯄꯤꯤꯁꯦ
ꯐꯥꯏꯔꯦ ꯐꯥꯏꯔꯦ
ꯄꯥꯏꯔꯝꯒꯅꯤ
ꯍꯥꯏꯗꯤ
ꯄꯌꯦꯡꯒꯂꯤ ꯀꯩꯅꯩꯅꯣ
ꯎꯝ
ꯄꯩꯁꯥꯗꯣ ꯊꯥꯔꯛꯂꯝꯒꯅꯦꯕ ꯅꯨꯄꯥ ꯃꯔꯤꯅ
ꯆꯠꯇꯣ
ꯑꯣꯏꯔꯝꯒꯅꯤ ꯍꯣꯏ ꯑꯣꯏꯔꯝꯃꯅꯦꯕ
ꯎ ꯍꯌꯦ ꯆꯒꯦꯔꯣ
ꯏꯒꯤꯦ ꯀꯩꯁꯨ ꯆꯠꯜꯂꯨꯗ
ꯁꯅꯥ ꯃꯁꯣꯏ
ꯎ ꯁꯤ꯭ꯔꯕꯗꯤ ꯄꯨꯡ ꯄꯨꯡ ꯑꯍꯨꯝ ꯑꯗꯨꯏꯗꯨꯅꯦ ꯗ꯭ꯔꯤꯞꯇꯗ
ꯎꯝ
ꯃꯣꯔꯅꯤꯡꯗ
ꯏꯅꯦꯅꯦ ꯁꯅꯥꯅꯕꯗꯣ
ꯃꯣꯔꯅꯤꯡꯗ ꯋꯀꯤꯡ ꯆꯠꯄ ꯏꯚꯤꯅꯤꯡ ꯄꯨꯡ ꯑꯍꯨꯝ ꯃꯔꯤ ꯑꯗꯨꯋꯥꯏꯗ
ꯍ ꯍ ꯎꯝ ꯅꯪ ꯀꯔꯤ ꯗ꯭ꯔꯥꯏꯕ꯭ꯔꯥ
ꯑꯩ ꯦ ꯂꯣ
ꯑ
ꯑ
ꯑꯩꯁꯨꯅꯦꯗꯤ
ꯀꯕ
ꯈꯔꯤꯗꯔꯑꯕꯑꯕ
ꯂꯤꯝ ꯔꯥꯎꯅꯤꯕ
ꯎꯝ
ꯊꯥꯖꯗꯕ꯭ꯔꯅꯦ
ꯍꯕꯥꯥꯏ
ꯅꯠꯇꯦ
ꯕꯥꯥꯏ
ꯑꯥ
ꯎꯝ
ꯅꯪꯗꯦ
ꯄꯩꯁꯥ ꯆ ꯂꯩꯔꯣ
ꯔꯣꯝ
ꯎ
ꯍꯥꯥ
ꯍ
ꯎ
ꯑ
ꯔꯣ ꯃꯣꯏ ꯅꯨꯄꯤꯁꯤꯡꯁꯦ ꯊꯥꯖꯕ ꯂꯩꯇꯦꯗ
ꯎ
ꯅꯠꯇ꯭ꯔꯣ
ꯁꯤ ꯇꯧꯔꯅ
ꯁꯤꯠꯇꯧ꯭ꯔꯥ
ꯃꯁꯤꯠꯇꯕꯒꯤ ꯋꯥꯅꯗꯦ ꯑꯗꯨꯝ ꯍꯥꯏꯖꯕꯅꯦ
ꯎꯆ ꯆ
ꯅꯨꯄꯥ ꯃꯔꯤꯒ ꯀꯣꯏꯁꯤꯟꯕ
ꯑꯗ ꯀꯅ ꯀꯅꯥ ꯊꯥꯖꯒꯅꯤꯕ
ꯅꯠꯇꯣ ꯐꯒꯒꯥꯏꯅꯦ ꯄꯠꯇꯦ ꯅ ꯐꯒ ꯆꯍꯤ ꯀꯌꯥꯁꯨꯕꯅꯦ
ꯁꯤ
ꯀꯕ
ꯀ꯭ꯦꯕ꯭ꯔ
ꯅꯪꯒꯤ ꯆꯍꯤ ꯀꯌꯥ ꯁꯨꯔꯕꯅꯣ ꯍꯥꯏꯕꯅꯦ
ꯑꯩ
ꯍꯥ
ꯊꯔꯇꯤ ꯊꯥꯔꯇꯤ
ꯑꯃꯨꯛ ꯆꯤꯟꯊꯤꯗꯅ
ꯏꯩꯅꯅ
ꯑꯦꯀꯧꯔꯦꯗ
ꯀꯥꯎꯋ ꯑꯃꯨꯛ ꯍꯪꯕꯨꯅꯦ
ꯆꯩ ꯆꯔꯥꯅꯤ ꯅꯪ
ꯊꯟꯗꯤꯁꯤ ꯅꯠꯇꯦ
ꯗꯟ ꯗꯤ ꯅꯠꯇꯦ ꯅꯪ ꯅꯍꯥꯟ ꯍꯥꯏꯕꯗ ꯆꯍꯤ ꯀꯌꯥ ꯍꯥꯏꯕ ꯊꯥꯔꯇꯤꯗꯤ ꯅꯠꯇꯦ ꯊꯥꯔꯇꯤꯗꯤ ꯑꯣꯏꯗꯕꯅꯤꯅ ꯅꯣꯏꯒꯤ ꯈꯣꯟꯗꯣ ꯌꯥꯝ ꯅꯪꯒꯤ ꯈꯣꯟꯗꯣ ꯌꯥꯝ ꯅꯧꯔꯦ
ꯌꯥꯝ ꯥꯎꯎꯔꯏ ꯏꯁꯤꯡꯦꯡꯒꯤꯅꯦ ꯅꯪ ꯐꯣꯟꯗ
ꯑꯍꯜ ꯑꯣꯏꯕꯒꯤꯅꯦ
ꯃꯣꯏ ꯈꯣꯟꯗꯤ ꯑ ꯇ꯭ꯋꯦꯟꯇꯤ ꯐꯣꯔ ꯕꯤꯂꯣꯒꯨꯝꯕ ꯑꯣꯏꯒꯦꯔꯥ
ꯑꯣꯏꯔꯝꯒꯅꯤꯀꯣ
ꯑꯣꯏꯔꯗ ꯇꯇꯤ
ꯀꯥꯏꯗꯒꯤ ꯊꯥꯔꯇꯤꯅꯣꯗ
ꯖꯤꯒꯥꯏꯅꯦ
ꯑꯁꯦꯡꯕꯅꯦ
ꯎꯝ ꯅꯒꯤ ꯈꯣꯟꯗꯣ ꯌꯥꯝ ꯅꯧꯔꯤꯅ
ꯎꯝ
ꯌꯥꯝ ꯑꯉꯥꯡ ꯑꯣꯏꯔꯤꯕ
ꯑꯉꯥꯡ ꯅꯠꯇꯔ꯭ꯦ
ꯑꯉꯥꯡꯅꯦ
ꯑꯉꯥꯪ ꯅꯠꯇ꯭ꯔꯦ ꯑ ꯑ
ꯑꯗꯨꯗꯤ ꯑꯉꯥꯡ ꯅꯠꯇ꯭ꯔꯤꯗꯤ
ꯏꯆꯥꯥ ꯃꯔꯤ ꯂꯩ
ꯑ ꯅꯆꯥ ꯃꯔꯤ ꯂꯩꯔꯕ ꯅꯆꯥ ꯃꯔꯤ ꯂꯩꯔꯗꯤ ꯅꯣꯏꯗꯥꯗꯤ ꯀꯩ ꯀꯩ ꯑꯣꯏꯕ
ꯋꯥꯟꯇ ꯊꯔ ꯐꯥꯏꯚ
ꯅꯪ ꯅꯆꯥ ꯃꯔꯤ ꯂꯩꯔꯤꯗꯤ
ꯑꯩꯒꯤ ꯏꯆꯥ ꯃꯔꯤ ꯍꯥꯏꯕ
ꯎꯝ ꯑꯗꯨꯗꯤ ꯑꯩ ꯑꯩꯁꯦ ꯅꯪꯒꯤ ꯅꯨꯄꯥꯅꯦꯕ
ꯅꯪ ꯑꯩꯕꯨ ꯗꯥꯥ ꯀꯧꯕ ꯇꯥꯕ
ꯗ ꯀꯧꯕ ꯇꯥꯕ
ꯑ
ꯇꯨꯝꯈ꯭ꯔꯅꯤ ꯅꯪꯗꯤ ꯍꯧꯖꯤꯛ
ꯍ ꯁꯤ ꯂꯔ
ꯑꯩ ꯑꯃꯨꯛ ꯀꯣꯜ ꯇꯧꯔꯛꯀꯦ ꯅ
ꯍꯣꯏ ꯌꯥꯏꯗ
ꯑꯣ